ꯑꯗꯨꯅꯦ ꯍ ꯁꯤꯒ꯭ꯃꯦꯝ ꯄꯇꯥꯥꯗ꯭ꯔꯝ ꯑꯩꯈꯣꯏꯒꯤ ꯑꯃ ꯀꯩꯅꯣꯒꯤ ꯑꯦꯒ꯭ꯔꯤꯃꯦꯟ ꯏꯕꯒꯤ ꯃꯐꯝꯗꯨꯁꯨ ꯊꯨꯒꯥꯏꯕꯤꯈ꯭ꯔꯦꯗꯅ ꯑꯅꯔꯖ ꯔꯦꯠ ꯂꯦꯟꯗꯣ
ꯑꯝ
ꯑꯗꯨꯗꯤ ꯊꯨꯒꯥꯏꯒꯤꯗꯣ ꯁꯦꯡꯅ ꯍꯥꯏꯔꯗꯤ ꯁꯦꯝꯕꯒꯤ ꯅꯧꯅ ꯑꯃꯨꯛ ꯁꯦꯝꯅꯩ ꯑꯗꯨ ꯀꯩꯁꯨ ꯁꯦꯝꯕ ꯗꯔꯀꯥꯔ ꯑꯣꯏꯗꯦꯕ ꯐꯖꯅꯅ ꯂꯩꯖꯔꯤꯕ ꯄꯣꯠꯅꯦ ꯂꯤꯡꯕꯇꯪ ꯅꯠꯇꯅ ꯊꯥꯏꯅꯩꯗꯒꯤ ꯂꯩꯔꯛꯄ ꯄꯣꯠ ꯑꯃ ꯃꯥꯡꯈ꯭ꯔꯕꯅꯦꯕ ꯁꯦꯡꯅ ꯍꯥꯏꯔꯒꯗꯤ ꯎꯕ ꯐꯪꯉꯔꯣꯏ ꯍꯥꯏꯕ ꯃꯥꯡꯈ꯭ꯔꯕꯅꯦꯕ ꯑꯗꯨ ꯅꯪ ꯊꯝꯕꯤ ꯌꯥꯔꯤ ꯄꯣꯠꯅꯦ ꯑꯗꯨꯗ ꯃꯅꯨꯡꯗ ꯈꯔ ꯌꯥꯔꯛꯇꯕ ꯈꯣꯠꯇꯕ ꯑꯗꯨꯗ ꯑꯗꯨꯗꯤ ꯈꯔ ꯇꯦꯛ ꯇꯦꯛ ꯇꯦꯛ ꯈꯔ ꯍꯥꯞꯆꯤꯟꯕꯤꯔꯤ ꯂꯣꯏꯔꯦ ꯊꯥꯏꯅ ꯂꯩꯔꯛꯄꯣ ꯄꯣꯠꯇꯣ ꯁꯖꯕꯗ ꯀꯪꯂꯥ ꯂꯩꯔꯤꯕ ꯃ꯭ꯌꯨꯖꯌꯝꯗꯨꯒ ꯂꯩꯔꯤꯕꯁꯤꯡꯗꯨꯣ ꯑꯦ ꯁꯤꯗꯤ ꯊꯥꯏꯅꯒꯤꯅꯦ ꯅꯧꯅ ꯑꯃꯨꯛ ꯁꯦꯝꯃꯁꯤ ꯁꯃꯤꯁꯤ ꯑꯃ ꯄꯣꯠ ꯂꯧꯊꯣꯛꯑꯒ ꯑꯃꯨꯛ ꯅꯧꯅ ꯑꯗꯨꯒ ꯆꯞ ꯃꯥꯟꯅꯕ ꯑꯃ ꯁꯦꯝꯖꯤꯜꯂꯨ ꯌꯥꯕ ꯅꯠꯇꯦ
ꯑꯗꯨꯒꯤꯗꯨꯕꯨ ꯑꯃꯁꯨ ꯊꯨꯒꯥꯏꯕꯤꯔꯝꯅꯦꯅ ꯄꯁꯤꯁꯦꯉ ꯍꯥꯏꯗꯤ ꯐꯖꯅ ꯀꯗꯔꯁꯦ ꯁꯨꯃꯝꯒꯤ ꯀꯗꯔꯁꯤꯡ ꯐꯅꯌꯥꯝ ꯁꯤꯖꯤꯟꯅꯔꯦꯕ ꯑꯩꯈꯣꯏ ꯁ꯭ꯋꯥꯏꯗꯁꯨ ꯁꯣꯝ ꯀꯗꯔꯁꯨ ꯐꯖꯅ ꯁꯤꯖꯤꯟꯅꯔꯦꯕ ꯎꯝ ꯑꯩꯈꯣꯏꯁꯦ ꯄꯨꯔꯥ ꯅꯝꯊꯕꯒꯤ ꯃꯑꯣꯡ ꯑꯃ ꯂꯥꯛꯑꯦ ꯉꯁꯥꯏ ꯏꯁꯀꯤꯝꯗꯒꯤ ꯀꯔꯤꯗꯒꯤ ꯐꯪꯉꯤꯕ ꯃꯌꯥꯝꯁꯦ ꯀꯔꯤ ꯀꯔꯤ ꯃꯌꯥꯝꯁꯦ ꯂꯣꯏꯅ ꯔꯥꯏꯠꯁꯦ ꯂꯣꯏ ꯃꯥꯜꯂꯛꯏꯁꯦ ꯁꯤꯅ ꯑꯗꯨꯝ ꯑꯗꯨꯝ ꯎꯕꯒ ꯈꯪꯕ ꯄꯣꯠꯅꯦꯕ ꯐꯤꯞꯇꯤ ꯐꯤꯞꯇꯤ ꯄꯥꫪꯁꯦꯟ ꯂꯩꯔꯤꯕ ꯄ꯭ꯔꯖꯥ ꯑꯁꯣꯝ ꯅꯥꯀꯗꯣꯝꯒꯤ ꯐꯤꯐꯇꯤ ꯄꯥꫪꯁꯦꯟꯁꯤꯁꯨ ꯑꯃꯨꯛ ꯑꯣ ꯃꯆꯤꯟꯁꯤꯖꯨ ꯄꯩꯁꯅ ꯑꯗꯨꯝ ꯃꯦꯟꯕꯗ ꯑꯗꯨꯝ ꯇꯦꯠꯊꯔꯒ ꯑꯗꯨꯝ ꯂꯩꯕꯒꯤ ꯃꯑꯣꯡ ꯑꯃ ꯑꯗꯨꯝ ꯂꯩ ꯂꯩꯔꯝꯅꯦꯕ ꯃꫭꯏꯁꯦ
ꯃꯥꯅꯦ ꯈꯔ ꯐꯪꯖꯔꯗꯤ ꯑꯦ ꯌꯥꯔꯦ ꯇꯨꯃꯤꯅ ꯂꯩꯈ꯭ꯔꯒꯦꯅ ꯑꯗꯨꯝ ꯋꯥꯅꯤꯗ
ꯑꯗꯨꯅꯦ ꯍꯥꯏꯗꯤ ꯃꯣꯏꯗꯣ ꯀꯌꯥꯝ ꯀꯨꯏꯅ ꯂꯩꯗꯣꯔꯤꯒꯦ ꯍꯥꯏꯗꯤ ꯄꯩꯁꯥ ꯂꯧꯔꯝꯕ ꯃꯤꯅꯣ ꯚꯣꯠ ꯀꯥꯗ꯭ꯔꯦꯅ ꯈꯜꯂꯣ ꯃꯣꯏꯗꯤ ꯑꯦ ꯑꯗꯨꯏꯗꯤ ꯄꯩꯁꯥꯗꯨꯣ ꯀꯥꯏꯗꯩ ꯂꯧꯒꯗꯣꯏꯅꯣ ꯑꯐꯕ ꯃꯤ ꯑꯃꯨꯛ ꯕꯣꯠ ꯀꯥꯔꯦꯅ ꯈꯜꯂꯣ ꯑꯗꯨꯁꯨ ꯃꯣꯏꯒꯤ ꯋꯥꯃꯨꯛ ꯇꯥꯕꯤꯒꯗꯧꯔꯤꯕ꯭ꯔ
ꯃꯥꯅꯦ
ꯄꯩꯁꯥꯗꯨ ꯍꯧꯖꯤꯛꯀꯤ ꯑꯣꯏꯅꯗꯤ ꯃꯣꯏꯒ ꯌꯥꯅꯔꯤ ꯃꯤꯗꯣ ꯀꯥꯔꯤꯃꯤꯅ ꯅꯨꯡꯇꯤꯒꯤ ꯇꯣꯂꯣꯞ ꯆꯥꯕꯩ ꯐꯤꯕꯝꯗ ꯏꯟꯀꯝ ꯂꯥꯡꯂꯝꯒꯅꯤ ꯑꯐꯕ ꯃꯤ ꯑꯃ ꯀꯥꯔꯦ ꯍꯥꯏꯕꯗꯅ ꯑꯃꯨꯛ ꯃꯥ ꯑꯃꯨꯛ ꯃꯥꯗꯤ ꯌꯥꯔꯝꯒꯅꯤꯗ ꯒ ꯍꯥꯏꯔꯒ ꯑꯃꯨꯛ ꯍꯥꯏꯔꯨ ꯀꯥꯟ ꯄꯤꯕꯤꯔꯛ ꯀꯗꯧꯔꯤꯕꯔꯣ
ꯑꯁ ꯑꯍꯂꯃꯟ ꯁꯤꯗꯤ ꯑꯦ ꯃꯥ ꯀꯥꯔꯦ ꯃꯥꯗꯤ ꯌꯥꯝ ꯐꯩ ꯀꯃꯥꯏ ꯍꯥꯏꯅꯤ ꯀꯣꯏꯂꯥꯁ ꯊꯥꯕꯤ ꯑꯈꯣꯏ ꯁ꯭ꯋꯥꯏꯒꯤ ꯗ꯭ꯔꯦꯟ ꯁꯥꯕꯤ ꯄꯨꯈ꯭ꯔꯤ ꯇꯧꯕꯤ
ꯑꯗꯒꯤ ꯑꯈꯣꯏ ꯑꯍꯟꯁꯤꯡꯒꯤ ꯀꯩꯅꯣ ꯁꯦꯝꯕꯤ ꯏꯁꯀꯤꯝ ꯑꯃ ꯄꯤꯕꯤ ꯈꯣꯠꯄꯤ ꯑꯗꯨ ꯑꯗꯥ ꯑꯗꯨꯗ ꯂꯣꯏꯄꯣꯟ ꯇꯦꯕ ꯕꯣꯠ ꯍꯥꯏꯁꯦ ꯑꯗꯨꯗꯤ ꯑꯦꯅꯤ ꯄꯥꫪꯁꯟ ꯑꯃ ꯑꯩꯅꯕꯨ ꯀꯥꯔꯣ ꯅꯪꯅꯕꯨ ꯀꯥꯔꯣ ꯃꯥꯅ ꯄꯥꯏꯕ ꯇꯥꯝꯗꯨꯗꯤ ꯂꯝꯕꯤ ꯊꯣꯡ ꯁꯦꯝꯕ ꯍꯥꯏꯁꯤꯗ ꯃꯥꯒꯤ ꯗꯥꯏꯇ ꯉꯥꯛꯇꯅꯤ ꯅꯠꯇ꯭ꯔꯥ ꯁꯤꯗꯤ ꯃꯤꯒꯤꯗꯃꯛꯇ ꯇꯧꯕꯤ ꯃꯤꯒꯤꯗꯃꯛ ꯇꯧꯒꯗꯕ ꯅꯠꯇꯦꯕ ꯑꯦꯅꯤ ꯄꯥꯏꯔꯤꯕ ꯄꯥꯔꯁꯟꯗꯨꯅ ꯑꯦꯛꯁ ꯋꯥꯏ ꯖꯦꯠꯇꯨꯅ ꯇꯧ ꯊꯣꯛꯄ ꯊꯕꯛ ꯉꯥꯛꯇꯅꯦꯕ
ꯃꯔꯨ ꯑꯣꯏꯔꯤꯕ ꯗꯤ ꯉꯁꯥꯏꯒꯤ ꯃꯥꯒꯤ ꯂꯩꯀꯥꯏꯅꯤ ꯃꯥꯒꯤ ꯃꯔꯝꯅꯤ ꯃꯥꯒꯤ ꯃꯌꯨꯝꯅꯤ ꯈꯜꯂꯒ ꯊꯕꯛ ꯇꯧꯔ ꯃꯤꯗꯨꯅꯦꯕ ꯊꯃꯣꯏ ꯁꯦꯡꯕꯗꯨꯅꯦ ꯗꫪꯀꯥꫪ ꯇꯥꯏꯁꯦ ꯂꯩꯔꯤꯕ ꯂꯩꯔꯤꯕ ꯃꯤꯄꯤ ꯃꯤꯄꯨꯝ ꯈꯨꯗꯤꯡꯃꯛꯇ ꯃꯥꯢ ꯃꯆꯤꯟ ꯃꯅꯥꯎꯅꯤ ꯃꯥꯒꯤ ꯃꯃꯥ ꯃꯆꯦꯅꯤ ꯈꯜꯂꯒ ꯀꯩꯗ ꯆꯣꯠꯊꯔꯤ ꯀꯩꯗ ꯇꯧꯍꯟꯁꯤꯒꯦ ꯈꯣꯠꯍꯟꯁꯤꯒꯦ ꯈꯟꯕ ꯃꯤꯗꯨꯅꯦꯕ ꯗꯔꯀꯥꯔ ꯇꯥꯏꯔꯤꯁꯦ ꯑꯦꯝ ꯑꯦꯜ ꯑꯦ ꯑꯃ ꯀꯩ ꯑꯃꯛ ꯑꯣꯏ ꯍꯥꯏꯖꯦ
ꯃꯥꯅꯦ ꯇꯥꯟꯅꯕꯝ ꯌꯥꯎꯕꯗꯣ ꯑꯩꯒꯤ ꯑꯥ ꯃꯇꯥꯡ ꯃꯇꯥꯡ ꯇꯝ ꯃꯇꯝꯗꯨꯒꯤ ꯀꯔꯤ ꯀꯔꯤ ꯂꯥꯛꯄ ꯃꯌꯥꯝꯗꯨꯒꯤ ꯐꯖꯅ ꯇꯥꯟꯅꯕꯗꯣ
ꯍꯣꯏ
ꯑꯗꯨ ꯍꯥꯏꯗꯤ ꯁꯦꯡꯉ ꯍꯥꯢ ꯑꯦ ꯃꯥꯗꯤ ꯑꯗꯨ ꯇꯧꯕꯤ ꯑꯗꯨ ꯇꯧꯕꯤ ꯑꯩ ꯃꯥꯗꯤ ꯑꯗꯨ ꯇꯧꯗꯦ ꯑꯗꯨ ꯇꯧꯕꯤꯌꯦ ꯑꯁ ꯃꯥꯗꯤ ꯐꯕꯅꯦ ꯍꯥꯏꯗꯤ ꯀꯩꯗꯧꯕꯩ ꯇꯧꯔꯣꯢꯗꯣꯏꯅꯣ ꯃꯔꯝꯗꯤ ꯁꯣꯝꯂꯣꯝꯗꯒꯤ ꯄ꯭ꯔꯖꯥꯁꯤꯡꯅ ꯄꯩꯁꯥ ꯊꯥꯗꯔꯛꯏꯅꯤ ꯃꯥꯢ ꯑꯗꯨ ꯇꯧꯕꯤ ꯍꯥꯏꯔꯨ ꯌꯥꯕ ꯅꯠꯇꯦ ꯃꯔꯝꯗꯤ ꯇ ꯇꯧꯐꯝ ꯊꯣꯛꯄ ꯄꯣꯠꯅꯦꯕ ꯄꯩꯁꯥꯗꯣ ꯃꯥꯒꯤ ꯅꯠꯇꯦꯕ ꯁꯦꯡꯅ ꯍꯥꯏꯗꯤ ꯄ꯭ꯔꯖꯥꯒꯤꯅꯦ ꯊꯥꯗꯔꯛꯄ ꯄꯣꯠꯅꯤ ꯑꯗꯨ ꯃꯥꯗꯤ ꯗꯨ ꯇꯧꯕꯤ ꯍꯥꯢꯕ ꯋꯥꯍꯩꯗꯨꯗꯤ ꯃꯥꯒꯤ ꯄꯣꯀꯦꯠꯇꯩ ꯄꯨꯊꯣꯔꯑꯒ ꯁꯦꯝꯕꯤꯕꯩ ꯐꯤꯕꯝ ꯑꯝ ꯂꯩꯔꯦꯕ ꯋꯥꯔꯤꯁꯦ
ꯃꯥꯅꯤ ꯎꯝ
ꯃꯥꯗꯏ ꯑꯗꯨ ꯇꯧꯕꯅꯦ ꯀ ꯍꯥꯏꯔꯗꯤ ꯃꯥꯢ ꯄꯣꯀꯦꯠꯇꯒꯤ ꯑꯗꯨ ꯄꯨꯊꯣꯔ ꯃꯥꯖꯦ ꯑꯗꯨ ꯁꯦꯝꯕꯅꯦ ꯐꯕꯅꯦ ꯀ ꯍꯥꯢꯕ ꯃꯑꯣꯡ ꯂꯩꯔꯦꯕ ꯈꯣꯏꯒꯤ ꯑꯍꯟꯁꯤꯡꯁꯤꯒꯤ ꯀꯣꯛꯇ ꯂꯩꯔꯤꯁꯤ ꯑꯗꯨ ꯁꯦꯝꯕꯤꯗ꯭ꯔꯒꯅ ꯃꯥꯏ ꯄꯣꯀꯦꯠꯇ ꯄꯨꯊꯣꯛꯇ꯭ꯔꯦ ꯅ ꯂꯩꯗꯣꯔꯤꯑꯕ
ꯃꯥꯅꯦ꯫
ꯄꯤꯊꯔꯛꯢ ꯄꯩꯁꯥꯗꯨꯗꯤ ꯗꯨꯝ ꯎꯗꯔꯦꯕ
ꯌꯥꯝ ꯆꯣꯞꯅꯤꯡꯉꯥꯏ ꯑꯣꯏꯗ ꯌꯥꯝ ꯆꯣꯞꯅꯤꯡꯉꯥꯏ ꯑꯣꯏꯗꯦ ꯗꯦꯜꯂꯤꯒꯤ ꯀꯦꯕꯤꯅꯦꯠꯇ ꯑꯦꯁꯦꯝꯕ꯭ꯂꯤꯗ ꯐꯝꯕ ꯃꯇꯝꯗꯨꯗꯗꯤ ꯆꯍꯤꯒꯤ ꯍꯣꯠ ꯍꯣꯠꯇꯂꯛ ꯀꯥꯟꯗꯨꯗꯗꯤ ꯃꯣꯏꯒꯤ ꯑ ꯀꯩꯅꯣꯗꯨꯗ ꯀꯩꯅꯣ ꯃꯅꯤꯄꯨꯔꯗꯤ ꯁꯣꯝ ꯅꯥꯀꯟꯗꯩ ꯄꯩꯁꯥ ꯗꯃꯥꯟ ꯂꯧꯒ꯭ꯔꯦ ꯈꯣꯠꯈ꯭ꯔꯦ ꯑꯗꯨꯝ ꯍꯥꯏꯔꯛꯀꯗꯣꯏꯅꯦ ꯑꯗꯩꯗꯤ ꯔꯤꯄꯣꯠꯇꯨꯗ
ꯍꯥꯢꯔꯛꯀꯗꯤ
ꯅꯕ ꯑꯗꯨꯒꯤꯗꯤ ꯂꯧꯒ ꯑꯗꯨꯒꯤꯗꯤ ꯂꯧꯒꯔꯦ ꯑꯗꯨ ꯁꯣꯝꯗꯅ ꯒ ꯏꯐꯦꯛꯇꯤꯞ ꯀꯩꯝ ꯄꯥꯜꯂꯝꯗꯕ ꯁꯣꯝꯅ ꯀꯩꯝ ꯂꯩꯔꯝꯗꯕ꯫
ꯊꯣꯛ ꯃꯣꯛ ꯇꯧ ꯂꯩꯕꯤꯅꯤꯗ ꯃꯣꯏꯁꯨ ꯈꯪ ꯈꯪꯅ ꯇꯧꯔꯤꯅꯤ ꯑꯦ ꯑꯩꯗꯤ ꯄꯤꯒ꯭ꯔꯝꯅꯦ ꯍꯦꯛꯇ ꯍꯥꯏꯔꯒ ꯃꯤꯗꯨ ꯃꯁꯤꯡ ꯌꯥꯝꯕꯅꯦꯅ ꯄꯪꯉꯥꯏ ꯍꯥꯏꯅꯔꯒ ꯄ꯭ꯔꯖꯥꯁꯤꯡꯁꯦ ꯀꯅꯥ ꯆꯠꯇꯨꯢꯅꯣ ꯀꯅꯥ ꯆꯠꯇꯨꯢꯅꯣ ꯃꯀꯣꯛ ꯉꯥꯎꯍꯟꯕꯗꯣ
ꯎꯝ꯫
ꯑꯗꯨꯅꯦꯕ꯫ ꯖꯤꯛ ꯇꯧꯔꯤꯖꯦ ꯍꯥꯏꯗꯤ ꯃꯣꯏꯁꯨ ꯑꯁꯣꯝꯗ ꯁꯦꯟꯇꯔꯗ ꯂꯩꯔꯤꯕ ꯀꯥꯡꯕꯨꯁꯤꯡꯖꯤꯁꯨ ꯑꯐꯕꯗꯤ ꯅꯠꯇꯦꯗ ꯃꯣꯏꯗꯣ ꯃꯣꯏ ꯃꯃꯤꯡ ꯁꯣꯏꯈ꯭ꯔꯅꯤ ꯍꯥꯏꯅ ꯑꯦ ꯅꯣꯏꯅ ꯁꯤ ꯊꯕꯛ ꯇꯧꯔꯤꯁꯤ ꯀꯔꯤꯅꯣꯏ ꯍꯥꯏꯗꯤ ꯃꯔꯛ ꯑꯃ ꯀꯩꯅꯣꯅ ꯑꯩꯈꯣꯏ ꯍꯧꯖꯤꯛꯀꯤ ꯁꯦꯝ ꯑꯣꯏꯔꯤꯕ ꯕꯥꯕꯨꯁꯤꯅ ꯀꯣꯏꯂꯥꯁꯦ ꯊꯥꯔꯝꯃꯤꯁꯦ ꯌꯥꯗꯦ ꯀꯥꯏ ꯃꯈꯣꯡꯅꯁꯨ ꯀꯥꯔꯔꯦ ꯁꯤ ꯀꯣꯏꯂꯥꯁꯁꯤ ꯌꯥꯗꯦ ꯀꯥꯏꯒ ꯑꯃ ꯄꯔꯦꯟ ꯆꯠꯈꯤꯕ ꯑꯃ ꯌꯥꯎꯕꯅꯤꯅ
ꯌꯥꯏ ꯌꯥꯏ
ꯍꯥꯏꯁꯨ ꯇꯧꯈꯥꯏꯔꯒꯦ ꯑꯦ ꯁꯤꯒꯨꯝ ꯅꯪ ꯊꯈ ꯇꯧꯔꯒ ꯍꯧꯖꯤꯀꯤ ꯂꯣꯏꯔꯦꯕ ꯄꯨꯔꯥ ꯃꯤ ꯍꯥꯏꯗꯨꯗꯤ ꯑꯗꯨꯝ ꯇꯧꯊꯣꯔꯛꯄ ꯊꯕꯛꯇ ꯑꯗꯨꯝ ꯂꯣꯏ ꯈꯪꯕꯅꯦꯅ ꯑꯗꯨ ꯑꯗꯨꯝ ꯅꯨꯡꯉꯥꯏꯔꯛ ꯐꯅꯦꯕ ꯌꯥꯗ꯭ꯔꯦꯕ
ꯑ ꯍꯥꯏꯗꯤ ꯌꯨꯝ ꯑꯃꯗ ꯐꯣꯔ ꯑꯦꯛꯖꯥꯝꯄꯜ ꯌꯨꯝ ꯃꯆꯥ ꯑꯃꯗ ꯑꯩꯈꯣꯏꯒꯤ ꯏꯃꯨꯡꯁꯤ ꯑꯃꯗ ꯑꯩ ꯏꯅꯥꯎꯄꯥꯁꯤ ꯀꯩꯗꯧꯍꯟꯕ ꯗꯔꯀꯥꯔ ꯇꯥꯏ ꯏꯃꯥꯁꯤ ꯀꯩꯗꯧꯍꯟꯕ ꯗꯔꯀꯥꯔ ꯇꯥꯏ ꯏꯄꯥꯁꯤ ꯀꯩꯗꯧꯍꯟꯁꯤꯒꯦ ꯃꯥꯒꯤ ꯊꯕꯛꯁꯤꯗ ꯀꯔꯤ ꯅꯨꯡꯉꯥꯏꯕ ꯊꯕꯛ ꯄꯤꯕꯤꯁꯤꯒꯦ ꯍꯥꯏꯕ ꯄꯣꯠꯁꯤ ꯈꯟꯕ ꯍꯩꯕꯁꯤꯅꯦꯕ ꯀꯩꯅꯣꯗ ꯍꯌꯦꯡ ꯂꯩꯀꯥꯏꯗꯨꯃ ꯄꯥꯔꯛꯄ ꯂꯝꯗꯨꯃ ꯄꯥꯔꯛꯄ ꯃꯇꯝꯗ ꯑꯩ ꯂꯝꯁꯤ ꯁꯤ ꯖꯒꯥꯁꯤꯗ ꯀꯩꯗꯧꯍꯟꯁꯤꯒꯦ ꯍꯦꯛ ꯀꯩ ꯇꯧꯍꯟꯁꯤꯒꯦ ꯂꯧꯎ ꯁꯤꯡꯎꯕꯒꯤ ꯏꯁꯤꯡꯁꯤꯅ ꯀꯥꯏꯗꯩ ꯆꯪꯍꯟꯁꯤꯒꯦ ꯍꯥꯔꯁꯪ ꯀꯥꯟ ꯐꯪꯍꯟꯁꯤꯒꯦ ꯑꯦ ꯑꯍꯟꯁꯤꯡꯒꯤ ꯆꯦꯡ ꯆꯥꯛ ꯋꯥꯠꯄꯁꯤꯅ ꯀꯃꯥꯏꯅ ꯇꯧꯍꯟꯁꯤꯒꯦ ꯁꯤ ꯄꯣꯠꯁꯦ ꯂꯣꯏꯅꯃꯛ ꯊꯕꯛ ꯑꯃ ꯀꯩ ꯑꯃ ꯌꯨꯠꯁꯤꯡꯁꯤꯗꯁꯨ ꯄꯤꯅꯕ ꯍꯣꯠꯅꯔꯛꯄ ꯀꯣꯛꯁꯤꯦ ꯆꯦꯠꯄ ꯗꯀꯥ ꯌꯥꯝ ꯇꯥꯏꯑꯕ ꯁ꯭ꯋꯥꯏꯗ ꯊꯣꯛꯑꯒ ꯂꯥꯏꯔꯤꯛ ꯈꯤꯇꯪ ꯍꯩꯔꯦ ꯊꯣꯛꯑꯒ ꯃꯤ ꯃꯌꯥꯝꯁꯤꯗ ꯑꯩ ꯁꯤ ꯇꯧꯗꯣꯏꯅꯤ ꯁꯤ ꯇꯧꯗꯣꯏꯅꯤ ꯁꯤ ꯇꯧꯗꯣꯏꯅꯤ ꯑꯗꯨꯗꯤ ꯑ ꯑꯗꯨꯒꯤ ꯄꯣꯠꯇꯨꯗꯤ ꯇꯁꯦꯡꯅꯃꯨ ꯇꯥꯅ ꯈꯪꯛꯄ ꯃꯤꯁꯤꯡꯁꯦ ꯇꯥ ꯇꯥꯔꯒꯗꯤ ꯏꯀꯥꯏꯅꯉꯥꯏ ꯄꯣꯠꯅꯦꯕ ꯃꯣꯏꯅ ꯍꯥꯏꯁꯤꯡꯗꯣ. ꯑꯉꯟꯁꯤꯡꯗꯨꯗꯕꯨꯗꯤ ꯃꯇꯝꯗꯨꯗꯗꯤ ꯌꯥꯝ ꯍꯔꯥꯎꯖꯔꯝꯃꯦ ꯑ ꯈꯨꯄꯥꯛꯥꯛ ꯀ ꯈꯨꯨꯗꯀꯣ ꯅꯍꯥꯟ ꯑꯩꯈꯣꯏ ꯄꯚꯣꯠ ꯈꯣꯕ ꯅꯨꯄꯥ ꯃꯇꯝ ꯃꯃꯥꯡꯒꯤ ꯃꯃꯥꯡꯒꯤ ꯂꯥꯟ ꯃꯃꯥꯡꯒꯤ ꯄꯣꯠꯇꯀꯣ ꯑ ꯃꯥꯅ ꯈꯣꯝꯃꯦꯁꯦ
ꯑꯅꯝꯕꯅ ꯌꯨꯠꯅꯦꯕ ꯑꯩꯅ ꯁꯤ ꯀꯥ ꯇꯥꯔꯒꯗꯤ ꯑꯩ ꯁꯤꯗ ꯐꯦꯛꯇ꯭ꯔꯤ ꯑꯃ ꯁꯥꯒꯅꯤ ꯗꯥꯏꯃꯟ ꯐꯦꯛꯇ꯭ꯔꯤ ꯑꯃ ꯁꯥꯒꯅꯤ ꯑꯩ ꯑꯩꯉꯣꯟꯗ ꯃꯤ ꯀꯛꯆꯤꯡꯁꯤꯗ ꯃꯤ ꯂꯤꯁꯤꯡ ꯍꯨꯝꯐꯨꯃꯨꯛꯁꯦ ꯌꯨꯠ ꯍꯨꯝꯐꯨꯃꯨꯛꯁꯦ ꯊꯕꯛ ꯁꯨꯍꯟꯒꯅꯤ ꯂꯥꯡ ꯑꯃ ꯂꯣꯏ ꯄꯤꯔꯒ ꯃꯥꯒꯤ ꯊꯥ ꯇꯣꯂꯣꯞ ꯁꯥꯒꯅꯤ ꯀꯥꯏꯅ ꯃꯤ ꯈꯨꯒꯥꯏꯕ
ꯄꯥꯎꯔꯣꯏꯗꯕꯗꯣꯆꯤꯟ ꯌꯥꯝ ꯊꯤꯕ ꯈꯣꯠꯄ ꯇꯧꯋꯦꯕ
ꯃꯠꯇ ꯄꯗꯤ ꯍ ꯍꯥꯏꯔ ꯎꯗꯅꯤꯗ
ꯎꯝ ꯑꯩ ꯀꯣꯂꯥꯖ ꯁꯥꯒꯅꯤ ꯑꯩ ꯍꯣꯜ ꯁꯥꯒꯅꯤ ꯑꯩ ꯁꯤꯗ ꯀꯩꯅꯣ ꯖꯦꯟ ꯁꯥꯒꯅꯤꯗꯨꯗꯤ ꯍꯥꯏꯕꯤꯔꯛꯅꯨ ꯍꯥꯏꯕꯅꯤꯗ ꯑꯃ ꯑꯣꯏꯔꯣ ꯑꯃ ꯑꯣꯏꯔꯣ ꯂꯣꯏꯅ ꯇꯧꯗꯧꯔꯦ ꯊꯕꯛꯗꯤ ꯅꯠꯇ꯭ꯔꯥ
ꯑꯣ
ꯖꯟ ꯁꯅ ꯎꯕ ꯃ
ꯍꯥꯏꯗꯤ ꯆꯨꯝꯅ ꯑꯃ ꯂꯥꯛꯑꯒꯃꯦ ꯍꯥꯏꯕꯗꯨꯒꯤ ꯉꯥꯏꯍꯥꯛ ꯋꯥꯗꯨ ꯉꯥꯡꯉꯝꯃꯣꯏ ꯑꯗꯨ ꯃꯌꯥꯝ ꯈꯪꯕ ꯉꯥꯛꯇꯅꯦ ꯑꯁ ꯃꯥ ꯉꯥꯡꯉꯤꯁꯦ ꯇꯧꯕ ꯇꯧꯔꯛꯇꯣꯔꯤꯕ꯭ꯔ ꯍꯥꯏꯦ ꯑꯗ ꯁꯣꯅꯔꯛ ꯑꯗꯨꯕꯨ ꯐꯣꯟꯅꯦꯕ ꯑꯗꯨꯝ ꯆꯞ ꯃꯥꯟꯅꯩ ꯍꯦ ꯑꯗꯨꯔꯗꯤ ꯋꯥꯗꯣ ꯉꯥꯡꯉꯝꯛꯇ꯭ꯔꯁꯨ ꯃꯣꯏꯒꯤ ꯑꯗꯨꯝ ꯍꯥꯏꯗꯤ ꯃꯣꯏꯒꯤ ꯃꯣꯏꯗꯤ ꯑꯗꯨꯃꯥꯏꯅ ꯇꯧꯕꯅꯦ ꯍꯥꯏꯕꯒꯤ ꯃꯑꯣꯡꯗ ꯑꯗꯨꯝ ꯂꯩꯔꯦ ꯍꯥꯏꯕ ꯑꯁ ꯃꯣꯏꯗꯤ ꯂꯥꯛꯄ ꯀꯣꯂꯛꯑꯗꯤ ꯑꯗꯨꯝ ꯑꯗꯨ ꯋꯥꯔꯤꯗꯣ ꯉꯥꯡꯉꯛꯑꯅꯤ ꯍꯥꯏꯅ ꯑꯗꯨꯃꯥꯏꯅ ꯇꯧ ꯂꯩ ꯗꯣ ꯑꯗꯨꯗꯤ ꯊꯕꯛꯇ ꯇꯧꯔꯛꯑꯔꯣꯏ ꯍꯥꯏꯔꯒꯦ ꯀꯩꯁꯨ ꯑꯗꯨꯒꯤ ꯃꯅꯟꯕꯤ ꯋꯥꯔꯤꯗꯨꯗꯤ ꯍꯥꯏꯔꯅꯣꯕ
ꯑꯁꯦꯡꯕ ꯑꯗꯨꯗꯤ ꯃꯣꯏꯗꯨ ꯑ ꯁꯨꯝ ꯇꯥꯁꯤꯜꯂꯨꯀꯥꯟꯗꯗꯤ ꯑꯩꯈꯣꯏꯗꯤ ꯀꯣꯏꯔꯣꯏꯗꯅ ꯇꯥꯔꯥꯟꯅꯗꯤ ꯃꯣꯏꯗꯤ ꯃꯤ ꯌꯥꯝ ꯏꯁꯇꯕ ꯃꯥꯟꯕ ꯌꯥꯝ ꯀꯣꯟꯟ ꯑꯃ ꯌꯥꯎꯕ ꯑꯃ ꯇꯧꯔꯦꯕ ꯑꯩꯈꯣꯏꯗꯗꯤ ꯀꯅꯤ ꯑꯍꯜꯅ ꯃꯗ ꯑꯄꯪꯕꯗ ꯉꯥꯡꯒꯗꯕ ꯊꯕꯛꯇꯨ ꯄꯥꯕ꯭ꯂꯤꯛꯇ ꯊꯣꯛꯂꯛꯒ ꯉꯥꯡꯉꯕꯒꯤ ꯃꯑꯣꯡꯗ ꯀ ꯂꯥꯛꯄꯗꯤꯁ ꯌꯥꯝ ꯂꯥꯛꯄꯗ
ꯑꯗꯨꯅꯦ
ꯌꯥ ꯂꯅꯤ ꯀꯩꯅꯣꯗ ꯑꯗ ꯀꯩꯅꯣꯝꯃ ꯂꯤꯂꯣꯡꯕ ꯑꯃꯗꯤ ꯀꯩ ꯑꯩ ꯃꯃꯗꯤ ꯂꯤꯂꯣꯡ ꯃꯃꯅꯤ ꯇꯧꯕ ꯑꯃ ꯊꯣꯛꯄ ꯊꯣꯛꯑꯝꯕꯗꯣ ꯆꯥꯗꯅꯗꯅ ꯑꯉꯝꯕꯗꯅ ꯃꯣꯏꯒꯝꯕꯅꯤ
ꯀꯔꯤ ꯍꯅ ꯑꯃ ꯀꯔꯤꯔꯤꯕ ꯂꯨꯍꯣꯡꯕ ꯆꯥꯝꯃꯃꯨꯛꯀꯤ ꯆꯥꯡ ꯃꯥꯅ ꯉꯒꯅꯤꯉ ꯅꯦ ꯇꯧꯈꯤꯕꯗꯣ ꯌꯦꯡꯗ꯭ꯔꯤꯕ ꯍꯧꯖꯤꯃ ꯍꯧꯖꯤꯛ ꯂꯨꯍꯣꯡꯕꯆꯥ ꯑꯃ ꯈꯪ ꯉꯝꯅꯤ ꯍꯥꯏꯗ ꯍꯧꯖꯤꯛ ꯌꯦꯡꯉꯤꯁꯦ ꯃꯅꯤꯄꯨꯔꯗ ꯍꯧꯖꯤꯛ ꯆꯪꯉꯤꯕ ꯅꯨꯄꯥ ꯑꯃꯅ ꯆꯪꯉꯤꯕ ꯅꯨꯄꯤ ꯑꯃꯅ ꯆꯪꯉꯤꯕ ꯑ ꯁꯥ ꯃꯌꯥꯝꯁꯤ ꯌꯦꯡꯁꯦꯕ ꯃꯥ ꯉꯝꯗꯕ꯭ꯔꯥ ꯌꯦꯡꯁꯦꯕ ꯃꯔꯝꯗꯤ ꯑꯗꯨꯝꯗꯤ ꯋꯥ ꯁꯣꯏꯅ ꯉꯥꯡꯅꯔꯛꯀꯦ ꯑꯗꯨꯝꯗꯤ ꯁꯣꯏꯗ ꯉꯥꯡꯅꯔꯛꯀꯅꯤ ꯍꯥꯏꯗꯤ ꯑꯗꯣ ꯏꯃꯨꯡ ꯃꯅꯨꯡ ꯑꯃꯒꯤ ꯃꯆꯥꯅꯨꯄꯥ ꯂꯨꯍꯣꯡꯅꯤꯡꯍꯜꯂꯛꯀꯅꯤ ꯆꯦꯜꯂ ꯅ ꯅꯠꯇ꯭ꯔ ꯃꯆꯥꯅꯨꯄꯤ ꯂꯍꯣꯡꯅꯤꯡꯉꯛꯀꯅꯤ ꯆꯦꯜꯂꯒ ꯑꯗꯨꯝ ꯍꯥꯏꯗꯤ ꯆꯝꯊꯥꯅ ꯂꯩꯕ ꯑꯣ ꯑꯗꯨꯅꯤꯅ ꯑꯗꯨꯗꯗꯤ ꯄꯩꯁꯥꯗꯨꯣ ꯐꯔꯌꯥꯝ ꯆꯪꯕ ꯄꯣꯠꯅꯦꯕ
ꯅꯨꯄꯤꯒꯤ ꯑꯎꯣꯟꯄꯣꯠ ꯂꯩꯕ ꯅꯨꯄꯥꯒꯤꯁꯨ ꯍꯥꯏꯗꯤ ꯅꯨꯄꯤ ꯃꯌꯨꯝꯗ ꯄꯩꯁꯄꯤꯕ ꯈꯣꯠꯄ ꯅꯨꯄꯥ ꯃꯌꯨꯝ ꯌꯨꯝ ꯀꯩ ꯁꯦꯝꯟꯕ ꯈꯣꯟꯕ ꯌꯥꯝ ꯆꯪꯕ ꯄꯣꯠꯅꯦꯕ ꯑꯗꯨ ꯍꯥꯏꯗꯤꯡ ꯌꯦꯡꯉꯒ ꯌꯦꯡꯁꯦꯕ ꯑꯗꯨ ꯍꯟꯗꯛ ꯇꯧ꯭ꯔ ꯌꯦꯡꯁꯦꯕ ꯨ ꯇꯧꯔꯑꯣꯏꯗ꯭ꯣꯏꯅꯦꯕ ꯁꯦꯡꯅ ꯍꯥꯏꯔꯗꯤ ꯇꯧꯗꯣ ꯇꯧꯔꯣ ꯏꯇꯦꯅꯦ ꯑꯩꯁ ꯅꯣꯏꯁꯦ ꯃꯤ ꯌꯥꯝꯃꯜꯂꯦꯒ ꯍꯥꯏꯔꯒ ꯅꯣꯏꯁꯦ ꯑꯗꯨ ꯇꯨ ꯑꯗꯥ ꯇꯧꯋꯤ ꯑꯗꯨ ꯇꯣꯒꯗꯥ ꯇꯧꯋꯦ ꯇꯧꯔꯒ ꯑꯗꯨꯝꯄꯥꯁꯦ ꯂꯩꯊꯣꯛ ꯂꯩꯁꯤꯟ ꯇꯧꯔ ꯂꯣꯏꯁꯤꯡ ꯑꯗꯨ ꯀꯣꯟꯅꯦꯕ
ꯀꯗꯤꯙ ꯇꯁꯦꯡꯅ ꯃꯅꯤꯄꯨꯔ ꯅꯠꯇꯦ ꯏꯟꯗꯤꯌꯥ ꯁꯤꯗꯗꯤ ꯄꯀꯤꯦ ꯃꯇꯥꯡ ꯌ ꯀꯗꯤ ꯑꯦꯛꯇꯤꯡ ꯀ꯭ꯂꯥꯁ ꯑꯣꯇꯔ ꯃꯥꯅꯦ ꯐꯣꯟꯅ ꯑꯥꯎꯇꯤ ꯁꯥꯏꯠ
ꯎꯝ
ꯗ ꯊꯣꯛꯄ ꯖꯣꯀꯔ ꯁꯥꯕꯗꯣ ꯑꯗꯨꯃꯥꯏꯅ ꯁꯥꯕ ꯍꯩꯔꯣ ꯀꯥꯡꯕꯨꯁꯤꯅ ꯂꯣꯏꯅ ꯄꯥꯏꯕ ꯃꯑꯣꯡꯗ ꯇꯧꯔꯁꯦ
ꯎꯝ
ꯎ ꯁꯛꯐꯝ ꯑꯃ ꯎ ꯖꯒꯣꯏꯒ ꯁꯥꯔꯒ ꯑꯗꯨꯝ ꯄꯩꯁꯥꯒ ꯊꯥꯕꯗꯣ ꯑꯗꯨꯃꯥꯏ ꯑꯗꯨꯃꯥꯏꯅ ꯑꯣꯏꯍꯩ ꯇꯥꯔꯕ ꯄꯁꯄ
ꯎꯝ
ꯍꯧꯀꯤ ꯁꯥꯎꯠꯀꯤ ꯇꯧꯔꯤꯕ ꯊꯕꯛꯇꯨ ꯌꯥꯝꯅ ꯀꯠꯂꯛꯅꯤꯡꯉꯥꯏꯅꯤ ꯑꯃꯃꯝ ꯂꯩꯕ ꯑꯗꯨ ꯃꯅꯨꯡ ꯀꯌꯥꯒꯨꯝ ꯑꯃ ꯁꯦꯝꯗꯣ ꯍꯧꯖꯤꯛꯇꯤ ꯍꯇꯔꯔꯣ
ꯃꯥꯅꯤ ꯑꯩ ꯇꯦꯂꯥ ꯄꯥꯊꯤꯅꯤ ꯇꯧꯔꯤꯗꯨ ꯁꯦꯡꯅꯦ ꯍꯥꯏꯗꯤ
ꯎꯝ
ꯂꯤꯗꯔ ꯑꯃ ꯑꯣꯏꯕꯒꯤ ꯋꯥꯗ ꯃꯥꯅ ꯄꯩꯁꯥꯗꯣ ꯃꯥꯅ ꯉꯝꯃꯦ ꯂꯦꯦ ꯑꯗꯨ ꯈꯪꯗ꯭ꯔꯦ ꯃꯉꯣꯟꯗ ꯄꯩꯁꯥ ꯀꯌꯥꯝ ꯂꯩ ꯂꯩꯇꯦ ꯍꯥꯏꯕꯗꯤ ꯃꯥꯒꯤ ꯏꯝ ꯑꯣꯏꯣꯏꯕꯒꯤ ꯃꯊꯧꯅ ꯑꯃ ꯌꯥꯎꯅ ꯇꯧꯐꯝ ꯊꯣꯛꯄ ꯂꯤꯗꯔ ꯑꯃꯒꯤ ꯃꯇꯤꯛ ꯆꯥꯕ ꯊꯕꯛ ꯇꯧ ꯑꯗꯨꯒꯤ ꯄꯣꯠꯇꯣ ꯑꯃ ꯇꯧꯕꯐꯝ ꯆꯪꯉꯦ ꯑꯗꯨꯗꯤ ꯃꯥꯗꯤ ꯆꯍꯤ ꯈꯨꯗꯤꯡꯒꯤꯁꯨ ꯑꯗꯨꯝ ꯃꯥꯗꯤ ꯀꯥꯁꯨ ꯀꯥꯔꯅꯦꯕ ꯃꯥꯅ ꯕꯣꯠꯇꯨ ꯈꯣꯝꯅꯕꯅꯦꯅ ꯆꯠꯅꯗ꯭ꯔꯁꯨ ꯑꯗꯨ ꯕ꯭ꯔꯖꯥꯔ ꯃꯁꯥꯅ ꯑꯗꯨꯝ ꯂꯥꯛꯑꯅꯕꯤꯔꯛꯑꯅꯦꯕ
ꯃꯥꯅꯦ ꯑꯗꯨꯃꯥꯏꯅ ꯃꯒꯨꯟꯗꯣ ꯑꯁꯦꯡꯕ ꯃꯒꯨꯟ ꯍꯥꯏꯗꯣ ꯑꯗꯨꯅꯦꯕ ꯑꯩꯁꯤ ꯄꯔꯐꯦꯛ ꯑꯣꯏꯔꯦ ꯍꯥꯏꯕ ꯄꯣꯠꯁꯨ ꯅꯠꯇꯦ ꯑꯩꯁꯤ ꯃꯇꯤꯛ ꯆꯥꯔꯦ ꯍꯥꯏꯔ ꯊꯣꯛꯂꯛꯄ ꯅꯠꯇꯦꯕ ꯑꯩꯁꯨ ꯑꯩꯁꯦ ꯃꯇꯤꯛ ꯆꯥꯔꯦ ꯍꯥꯏꯅ ꯊꯣꯛꯂꯛꯄ ꯃꯤꯗꯨꯗꯤ ꯇꯁꯦꯡꯅ ꯑꯁꯣꯝ ꯅꯥꯀꯟꯅ ꯂꯩꯈꯤꯗꯕ ꯃꯤꯅꯦꯕ ꯑꯩꯁꯨ ꯃꯇꯤꯛ ꯆꯥꯖꯗꯦ ꯑꯃꯗꯤ ꯍꯣꯠꯅꯕꯗꯤ ꯀꯜꯂꯤ ꯍꯥꯏꯕ ꯄꯣꯠꯁꯤꯃꯛ ꯄ꯭ꯔꯖꯥꯁꯤꯅ ꯎ ꯇꯥꯔꯒꯗꯤ ꯃꯥꯅꯦ ꯃꯇꯤꯛ ꯆꯥꯕ ꯀꯧꯔꯤꯁꯤ ꯑꯃꯔꯣꯝꯗ ꯍꯣꯠꯅꯔꯛꯀꯅꯤ ꯑꯗꯨꯝ ꯀꯥꯡꯕꯨꯗꯗꯤ
ꯎꯝ
ꯃꯇꯤꯛ ꯆꯥꯏ ꯃꯇꯤꯦꯛ ꯆꯥꯏ ꯃꯐꯥ ꯊꯣꯡꯅ ꯊꯣꯛꯑꯒ ꯁꯤ ꯇꯧꯅꯤ ꯁꯤ ꯇꯧꯅꯤ ꯁꯤ ꯇꯧꯅꯤ ꯉꯥꯡꯕ ꯀꯥꯡꯕꯨꯁꯤꯗꯤ ꯇꯁꯦꯡꯅ ꯃꯅꯨꯡꯗ ꯀꯔꯤꯝ ꯌꯥꯎꯗꯕ ꯄꯣꯠꯅꯦꯕ
ꯃꯥ ꯁꯨꯝ ꯃꯑꯣꯡ ꯃꯥꯟꯍꯟꯕꯗꯣ ꯑꯩꯈꯣꯏꯒꯤ ꯀꯩꯅꯣ ꯋꯥꯍꯣꯡꯒ ꯀ꯭ꯋꯥꯛꯀ ꯂꯃꯤꯟꯅꯕꯗ ꯀ꯭ꯋꯥꯛꯀꯤ ꯃꯁꯥꯗ ꯋꯥꯍꯣꯡ ꯃꯇꯨ ꯀꯟꯅ ꯉꯥꯞꯁꯤꯜꯂꯒ ꯂꯦꯞꯄ ꯂꯩꯕꯒꯨꯝꯕꯅꯦ
ꯅ ꯇꯧꯔ